ꯂꯧ
ꯍꯜꯂꯣ
ꯆꯥꯏꯖꯅꯤꯒꯣ ꯅꯪ
ꯀꯔꯤ ꯇꯧꯔꯤꯅꯣ
ꯂꯩꯁꯥꯕꯤ ꯑꯇꯣꯞ ꯑꯇꯣꯞꯄꯗꯤ ꯗꯤꯟꯈꯨꯝꯅꯤꯡꯔꯒ ꯅꯆꯦꯒꯤ ꯀꯣꯜ ꯑꯃꯨꯔꯛ ꯐꯥꯎ ꯄꯥꯏꯅꯤꯡꯗꯕ ꯃꯤ
ꯆꯩ ꯆꯥꯅꯤ ꯅꯪ
ꯩ ꯆꯥꯛ ꯆꯥꯔꯕꯣ
ꯆꯛꯆꯥꯗ꯭ꯔꯤ
ꯍꯧꯒꯄ ꯍꯧꯒꯠꯇꯔꯤ ꯃꯜꯂꯦꯗ
ꯑꯁ ꯄꯨꯡ ꯁꯦꯚꯦꯟꯗꯒꯤ ꯍꯧꯒꯠꯂꯦꯀꯣ ꯈꯪꯕ꯭ꯔꯥ
ꯍꯥ
ꯄꯨꯡ ꯁꯦꯚꯦꯟꯗꯒꯤ ꯍꯧꯒꯥꯟꯂꯦ ꯅꯪꯗꯤ ꯀꯔꯤꯒꯤ ꯗ꯭ꯌꯨꯇꯤ ꯆꯠꯇꯕ꯭ꯔꯣ
ꯑꯁ ꯑꯩꯗꯤ ꯕꯣꯜ ꯌꯦꯡꯕꯒꯤ ꯋꯥ ꯈꯔ ꯂꯩ
ꯉꯁꯤ ꯕꯣꯜ ꯌꯦꯡꯕꯒꯤ ꯆꯠꯄ ꯉꯝꯗꯕꯒꯤꯔꯨ
ꯃꯤꯅ ꯃꯤꯅ ꯉꯁꯤ ꯂꯥꯁ ꯗꯦꯅꯤꯗꯤ ꯍꯥꯏ ꯑꯗꯨ ꯆꯠꯍꯧꯗ꯭ꯔꯦ ꯑꯩꯗꯤ
ꯅꯪ ꯁꯤꯁꯨꯀꯣ ꯅꯃꯥꯟꯕ ꯍꯣꯏ ꯏꯁꯃꯣꯜ ꯁꯥꯏꯖ ꯑꯦꯁꯣꯁꯤꯌꯦꯁꯟ ꯀꯥꯡꯕꯨꯗꯤ ꯆꯠꯄ꯭ꯔꯣ꯫
ꯍꯣꯏ ꯑꯦꯁ ꯑꯦꯁ ꯄꯆ ꯆꯠꯇꯔꯦ ꯍꯣꯏ ꯑꯃ ꯑꯦꯁ ꯑꯦꯁ ꯑꯦꯒꯤ ꯑꯦꯈꯣꯏꯁ ꯍꯁꯤꯁ ꯄꯣꯊꯥꯕꯃꯤ ꯀ ꯑꯣꯏꯣꯏꯈꯦ
ꯑꯁ ꯅꯨꯄꯥ ꯑꯃ ꯍꯣꯏ ꯀꯣꯔꯁ ꯃꯅꯥꯅꯕ ꯅꯨꯄꯥꯗꯨꯗꯤ ꯆꯠꯁꯨ ꯆꯠꯂꯝꯃꯔꯣꯏꯀꯣ
ꯑꯗꯤ ꯨꯛ ꯀ꯭ꯂꯥꯁ ꯄꯁꯊ ꯂꯩꯒ
ꯑꯣ ꯃꯥ ꯃꯔꯛ ꯃꯔꯛꯀꯗꯤ ꯆꯠ ꯆꯠꯄꯗꯤ ꯎꯕ꯭ꯔꯣ
ꯑꯗꯨ ꯌꯦꯗ ꯍꯟꯗꯛꯇ ꯑꯗꯨ ꯑꯗꯨꯝ ꯀꯌꯥ ꯍꯥꯏꯁ ꯍꯗꯣ ꯆꯠꯄ ꯆꯠꯠꯇꯔ ꯀꯝ ꯈꯥ
ꯃꯉꯣꯟꯗ ꯆꯠ ꯆꯠꯂꯣ ꯍꯥꯏꯌꯣ ꯅꯠꯇ꯭ꯔꯗꯤꯀꯣ ꯃꯥ
ꯃꯕꯤ ꯎꯝ ꯈꯪꯗꯤꯅꯦ ꯃꯥꯁꯦ ꯍꯧꯖꯤ ꯑꯩꯈꯣꯏ ꯍꯟꯗꯛ ꯈꯔ ꯂꯥꯞꯅ ꯂꯩꯈ꯭ꯔꯕꯒꯤ ꯈꯪꯅꯤꯡ ꯊꯦꯡꯅꯩ
ꯑꯣ ꯔꯨꯝ ꯇꯣꯉꯥꯟ ꯅꯣꯏ ꯃꯊꯛꯀꯤ ꯃꯍꯥ ꯀꯨꯝꯕ꯭ꯔꯣ
ꯎꯝ
ꯑꯣ ꯃꯥ ꯃꯣꯏꯗꯤ ꯀꯨꯝꯨꯝꯗꯦ
ꯃꯥ ꯂꯩꯍ
ꯅꯣꯏ ꯀꯔꯝꯕ ꯐ꯭ꯂꯣꯔꯗ ꯍꯣꯡ ꯇꯣꯛꯈ꯭ꯔꯦ
ꯃꯤꯗ
ꯑꯥ ꯋꯥ ꯌꯥꯗ꯭ꯔꯦꯀꯣ ꯃꯤ ꯃꯆꯥꯗꯤ ꯌꯥꯝ ꯏꯪꯔꯝꯒꯅꯤꯅꯦ ꯍꯟꯗꯛꯇꯤ
ꯍꯣꯏ ꯉꯁꯥꯏ ꯃꯩ ꯃꯨꯠꯈ꯭ꯔꯒ ꯁꯤꯒꯦ ꯇꯧꯕꯅꯦ ꯀꯔꯤ
ꯄꯨꯡ ꯀꯌꯥꯃꯨꯛ ꯃꯨꯠꯄ꯭ꯔꯥ
ꯄꯨꯡꯕꯨꯗꯤ ꯌꯧꯔꯝꯃꯣꯏ ꯑꯣ ꯃꯤꯅꯤꯠ ꯇꯔꯥ ꯀꯨꯟ
ꯑ ꯁꯤꯗꯤ ꯁꯤꯔꯅꯤꯍꯦ
ꯁꯤꯒꯦ ꯆꯋ ꯁꯤꯒꯦ ꯆ ꯋꯁ ꯊꯝꯕꯜ ꯅꯦ
ꯑꯗꯣ ꯎꯝ ꯅꯣꯏ ꯀꯩꯗꯧꯉꯩ ꯀ꯭ꯂꯥꯁ ꯀꯥꯕ ꯍꯧꯔꯅꯤ
ꯁꯦ ꯄꯨꯟ ꯄꯨꯟ ꯑꯊꯋꯥꯏꯗ
ꯑꯣ ꯍꯟꯗꯛꯀꯤ
ꯑꯣ ꯍꯟꯗꯛꯄꯤ
ꯋꯥꯠꯂꯅꯦ ꯑꯗꯨꯗꯤ ꯍꯣꯏ ꯇꯥꯛ ꯇꯕꯨꯗꯤ ꯉꯁꯤ ꯗꯦꯠ ꯑꯍꯨꯝ ꯁꯨꯔꯦ
ꯎꯝ
ꯇꯥꯜꯂꯦꯍꯦ ꯁꯥꯕꯅꯤꯅ ꯆꯥꯛ ꯆꯥꯕ ꯆꯠꯅꯤꯡꯉꯥꯏ ꯐꯥꯎ
ꯑꯥꯎꯕꯅꯤ ꯑꯍꯥꯎꯕ ꯍꯋꯥꯏ ꯊꯣꯛꯑ ꯂꯩꯔꯝꯒꯅꯤ
ꯉꯁꯤꯗꯤ ꯃꯥꯏꯔꯦꯟ ꯀꯥꯡꯪꯍꯥꯎꯒꯨꯝꯕ ꯕꯤꯒꯔꯥ ꯑꯪꯗꯨꯅꯤ
ꯑꯒꯦꯒ ꯑꯣꯏꯣꯏꯗꯤ ꯑꯩꯈꯣꯏꯒꯤꯗꯤ ꯁꯤ ꯅꯨꯃꯤꯠꯁꯤꯦ ꯀꯝꯕ꯭ꯔꯥ ꯀꯩꯅꯣ ꯑꯗꯨꯝ ꯄꯤꯕ
ꯑꯝ ꯍꯥꯎ ꯃꯅꯤ ꯎꯝ ꯁꯪꯗ꯭ꯔꯦꯗ ꯌꯦꯟꯗꯣꯝ ꯅꯨꯃꯤꯠꯇꯗꯤ ꯐꯖ ꯐꯖꯍꯟꯖꯔꯝꯅꯤꯅꯦꯗꯣ
ꯑꯩ ꯀꯥꯔꯤ ꯍꯋꯥ ꯐꯅ ꯑꯦꯔꯝ
ꯁ ꯑꯃ ꯈꯛꯇ ꯑꯣꯏꯔꯁꯨ ꯃꯨꯟꯅꯤꯉꯥꯏ ꯆꯠꯂꯝꯃꯅꯤꯕ ꯅꯠꯇ꯭ꯔꯣ
ꯃꯣꯏꯔꯝ ꯇꯥꯟꯂꯒ ꯍꯥꯎ ꯄꯗ
ꯑꯗꯨ ꯑꯣꯏꯔꯁꯨ ꯑꯗꯨꯅ ꯈ꯭ꯋꯥꯏꯗꯒꯤ ꯍꯥꯎꯕ ꯑꯦꯟꯁꯥꯡ ꯑꯣꯏꯔꯦꯅ
ꯍꯩꯒꯗꯦ ꯍꯥꯎ
ꯑꯗꯨ ꯀꯅꯥꯅ ꯆꯥꯕ꯭ꯔꯣ ꯅꯪꯒꯤ ꯍꯥꯎꯗꯕꯗꯨꯣ
ꯑꯗꯨꯝ ꯑꯗꯨꯝ ꯀꯩ ꯍꯥꯏꯁꯦ ꯑꯩꯅ ꯆꯥꯕ ꯆꯠꯂꯗꯤ ꯌꯦꯔꯨꯝꯕꯨꯗꯤ ꯑꯩ ꯆꯥꯏꯦ ꯀꯩꯅꯣ
ꯎꯝ ꯌꯨꯝꯗꯒꯤ ꯑꯍꯥꯎ ꯑꯍꯥꯎꯕ ꯊꯥꯔꯛꯇꯕ꯭ꯔꯣ
ꯑ ꯑꯌꯥ ꯎꯝ ꯎꯝ
ꯊꯥꯔꯛꯑꯒ ꯑꯩꯒꯤꯁꯨ ꯈꯔ ꯁꯦꯌꯔ ꯇꯧꯕꯤꯌꯨꯅꯦ
ꯑꯣ ꯑꯩꯒꯤ ꯐꯤꯁꯨ
ꯁꯨꯕꯤꯒꯦ ꯑꯍꯥꯎ ꯍꯥꯎꯒꯄꯤꯌꯨ
ꯐꯥꯒꯤ ꯇꯧꯅꯦꯍꯦ ꯑꯩꯁꯨ ꯍꯟꯗꯛ ꯌꯥꯝ ꯏꯁꯥ ꯉꯝꯗ꯭ꯔ ꯂꯩ
ꯑ
ꯅꯪ ꯁꯁꯨꯨꯅꯦꯦꯟꯅꯔ ꯀꯗꯥꯥꯏꯇꯀꯣ ꯀꯣꯜ ꯇꯣ
ꯎꯝ ꯀꯦꯔꯤ ꯍꯕ
ꯅꯥꯔꯒ ꯂꯥꯏꯔꯗꯤ ꯀꯣꯜꯗ ꯌꯥꯝ
ꯑꯣ ꯍꯧꯖꯤꯠꯇ ꯍꯧꯖꯤ ꯇꯔꯥꯏ
ꯍꯧ꯭ꯔꯦ ꯑꯦꯟ ꯇꯋꯥ
ꯂꯗ ꯍꯂ
ꯅꯪꯗꯣ ꯅꯥꯔꯒ ꯁꯨꯃꯥꯏꯅ ꯇꯧꯔꯗꯤ ꯕꯤꯄꯤꯗꯣ ꯑꯣꯏꯅꯤ ꯆꯠꯅꯤꯡꯗ ꯃꯗꯗ ꯐꯠꯇꯥ ꯅꯆꯠ ꯄꯥꯎꯅ
ꯃꯟꯗꯤꯔꯗꯒꯤ ꯃꯟꯗꯤꯔ ꯅꯨꯃꯤꯠ ꯊꯂꯛꯑꯒꯅ ꯆꯪꯉꯨ ꯑꯁ ꯑꯔꯨꯕ ꯀꯩꯅ ꯀꯌꯥ ꯍꯥꯏꯖꯔ ꯄꯥꯁꯇꯨ ꯐꯖꯟ ꯄꯥꯛꯑꯣꯏꯔꯒ ꯇꯧꯔꯒ ꯑꯃꯨꯛ ꯇꯨꯝꯕ ꯂꯩꯊꯣꯄꯗꯨ
ꯎꯝ ꯑꯩꯗꯤ ꯑꯗꯨꯒꯒꯨꯝꯕ ꯃꯤ ꯅꯠꯇꯦ ꯆꯠꯀꯦ ꯍꯥꯏꯔꯗꯤ ꯁꯥꯔꯁꯨ ꯈꯥꯡꯉꯒ ꯆꯠꯄ ꯃꯤꯅꯤ
ꯑ
ꯆꯦꯗꯤ ꯅꯣꯒ ꯃꯅꯥꯗꯤ
ꯑ
ꯎ ꯄꯨꯡ ꯀꯌꯥꯗ ꯆꯥꯛ ꯆꯥꯒꯦꯔꯣ ꯋꯥ ꯉꯥꯡꯉꯣ ꯋꯥ ꯉꯥꯡꯗ꯭ꯔꯥ ꯇꯨꯃꯤꯟꯅ ꯂꯩꯒꯅꯨ ꯁꯤꯗ
ꯑꯩꯁꯦ ꯆꯥꯛ ꯆꯥꯅꯤꯡꯗꯕꯩꯅꯤꯅꯤ ꯇꯥꯕ꯭ꯔꯥ
ꯑꯁ ꯏꯁꯃꯣꯜ ꯁꯥꯏꯖ ꯑꯣꯏꯔꯒ ꯀꯣ ꯆꯥꯛꯇꯃꯨꯛꯀ ꯆꯥꯗ꯭ꯔꯗꯤ
ꯎꯝ ꯁꯥꯥꯛꯁ ꯆꯥꯛ ꯏꯟꯖꯥꯡꯁꯦ ꯍꯥꯎꯗꯕ ꯍꯥꯏꯇꯥꯔꯦ
ꯅꯪ ꯁꯤꯁꯨ ꯑꯁꯤꯗꯒꯤ ꯅꯨꯄꯤ ꯍꯥꯏꯔꯣꯅꯦ
ꯎꯝ
ꯅꯨꯄꯤ ꯐꯪꯈ꯭ꯔꯅꯦ ꯁꯤꯗꯒꯤ
ꯋꯥꯔꯤ ꯑꯩ ꯋꯥꯔꯤꯔꯦ ꯑꯩ ꯍꯣꯔꯦꯟ ꯋꯥꯔꯤ ꯑꯃ ꯍꯥꯏꯕꯤꯌꯨ
ꯎꯝ ꯑ ꯑꯗꯨꯣ ꯅꯪ ꯈꯥꯏꯗꯤ ꯈꯥꯏꯔ ꯃꯅꯤꯕ ꯁ ꯍꯣꯏ ꯦ ꯅꯨꯄꯤ ꯇꯔꯥ ꯀꯨꯟ ꯀꯟ ꯄ ꯋꯥꯔꯤꯔꯤꯁꯟꯅꯔꯒ ꯇꯗꯦ ꯀ ꯇꯋꯥ
ꯍ
ꯅꯪꯅ ꯉꯔꯥꯡ ꯊꯥꯔꯛꯄ ꯅꯨꯄꯥ ꯑꯗꯨꯗꯤ ꯋꯥꯔꯤ ꯁꯥꯥꯟꯅꯕ ꯅꯨꯡꯉꯥꯏꯅꯦ
ꯎꯝ ꯅꯨꯡꯁꯤꯅꯁꯦꯒ ꯍꯥꯏꯔꯛꯄ꯭ꯔꯥ?
ꯅꯠꯇꯦ ꯑꯗꯨꯝ ꯆꯨꯝꯅꯕ ꯑꯈꯣꯏ ꯈꯪ ꯅꯥꯕ ꯅꯪꯒ ꯏꯕꯥꯅꯤ ꯈꯪꯅꯥꯕꯒꯨꯝꯅꯀꯣ ꯋꯥ ꯉꯥꯡꯅꯥꯕꯗꯣ ꯑꯗꯨꯝ ꯉꯥꯡ ꯈꯣꯏꯒꯤ ꯅꯨꯡꯉꯥꯏꯌꯦꯕ ꯃꯉꯣꯟꯗꯗꯤ꯫
ꯑꯥ
ꯑꯩꯅ ꯃꯥꯒꯤ ꯃꯔꯨꯞ ꯈꯣꯏꯒꯤꯁꯨ ꯑꯩ ꯈꯪꯅꯕ ꯂꯥꯏꯔꯤꯛ ꯈꯔ ꯄꯤꯌꯣꯅ ꯍꯥꯏꯕꯅꯤ ꯑꯗꯨꯒ ꯊꯥꯔꯛꯑꯦ ꯈꯔ꯫ ꯃꯣꯏꯗꯁꯨ ꯇꯥꯛꯑꯣꯅ꯫ ꯅꯪꯒꯤꯁꯨꯨ ꯊꯥꯔꯛꯄꯤꯌꯣꯔꯣ ꯀꯅꯪꯗꯤ ꯋꯥꯠꯇꯦꯗ꯫
ꯑꯗꯨꯃꯥꯏ ꯍꯥꯏꯒꯅꯨꯅꯦ꯫
ꯌꯥꯝ ꯋꯥꯠꯇꯦꯅ ꯌꯥꯝ ꯂꯩꯌꯦꯅ ꯅꯪꯗꯤ꯫ ꯐꯒꯤꯒꯤ ꯃꯤ ꯅꯠꯇꯦꯍꯦ ꯏꯅꯥꯎ ꯅꯨꯄꯥꯁꯦ꯫
ꯖꯥꯠ ꯖꯥꯠ ꯉꯥꯉꯦ ꯅꯪꯁꯦ꯫
ꯍꯥꯏꯔ ꯂꯩꯔꯝꯅꯤꯕ ꯅꯨꯄꯤꯁꯤꯡꯕꯨꯀꯣ꯫
ꯑꯗꯨ ꯅꯪꯗꯤ ꯀꯩꯅꯣ ꯑꯥ ꯀꯩꯅꯣ ꯃꯊꯛꯇꯒꯤ ꯂꯥꯛ ꯍꯥꯏꯕ ꯅꯠꯇ꯭ꯔꯣ ꯍꯟꯗꯛꯁꯦ꯫ ꯀꯌꯥꯝ ꯅꯨꯡꯉꯥꯏꯒꯔꯥ ꯃꯂꯦꯂꯦ꯫
ꯅꯨꯡꯉꯥꯏꯇꯦꯍꯦ꯫
ꯑꯃꯅ ꯍꯥꯏꯔꯄꯗꯨ
ꯀꯅꯥꯅ?
ꯑꯃ ꯗꯨꯂ
ꯀꯅꯥ ꯑꯃꯥ
ꯅꯪꯒ ꯂꯩꯃꯤꯟꯅꯕ ꯃꯥꯂꯦꯗ ꯃꯥꯗꯣ꯫
ꯑꯩꯒꯤ ꯃꯔꯨꯞ ꯅꯨꯄꯤꯅ
ꯎꯝ
ꯑꯦ ꯑꯦ ꯑꯦ ꯑꯥ ꯅꯪꯅ ꯉꯔꯥꯡ ꯁꯥꯟꯅꯥꯕ ꯅꯨꯄꯤꯗꯨꯔꯥ?
ꯎꯝ
ꯑꯆꯆꯥ
ꯃꯥꯒ ꯂꯩꯃꯤꯟꯅ ꯃꯥꯜꯂꯦꯀꯣ꯫
ꯍꯣꯏ ꯌꯨꯝ ꯅꯛꯅꯥꯌꯦ ꯈ‌ꯣꯏ꯫
ꯑꯣ
ꯃꯥꯕꯨꯁꯨ ꯁꯥꯅꯕ ꯅꯨꯡꯉꯥꯏꯕ꯭ꯔꯣ?
ꯃꯥꯁꯨ ꯑꯗꯨꯝ ꯀꯩ ꯍꯥꯏꯁꯦ ꯅꯣꯛꯒꯜꯂꯦꯗ꯫
ꯎꯝ ꯃꯥ ꯅꯪ ꯅꯪꯅ ꯐꯣꯟ ꯅꯝꯕꯔ ꯊꯥꯔꯛꯄ ꯅꯨꯄꯥꯗꯣ ꯁꯨꯃꯥꯏꯅ ꯍꯥꯏꯔꯛꯑꯦ ꯏꯕꯥꯅꯤꯒꯤ ꯕꯣꯏꯁꯇꯣ ꯆꯞ ꯃꯥꯟꯅꯩꯌꯦ ꯅꯕꯅꯤ ꯃꯆꯤꯟ ꯃꯅꯥꯎꯔ ꯍꯥꯏꯅꯦ꯫ ꯃꯅꯥꯗꯦꯀꯣ ꯅꯪꯅ ꯉꯔꯥꯡ ꯑꯩꯅ ꯐꯣꯟ ꯅꯝꯕꯔ ꯅꯤꯕ ꯃꯇꯝꯗ ꯍꯥꯏꯕ ꯅꯨꯄꯥꯗꯣ꯫
ꯑꯥ ꯑꯗꯨꯒ ꯀꯅꯥꯒ ꯅꯪꯒ ꯀꯅꯥ?
ꯑꯥ ꯍꯧꯖꯤꯛ ꯅꯪꯅ ꯋꯥꯔꯤ ꯁꯥꯟꯅꯕ ꯏꯃꯥꯟꯅꯕꯤꯗꯣ
ꯑꯣ ꯅꯪ ꯅꯪ ꯅꯪꯅꯁꯨ ꯑꯗꯨꯝ ꯄꯤꯕꯤꯕ꯭ꯔꯣꯕ?
ꯑꯗ ꯑ ꯑꯧ
ꯑꯣ
ꯃꯥꯁꯨ ꯇꯧꯅꯤꯡꯉꯥꯏ ꯂꯩꯇꯦꯅ ꯍꯥꯏꯕꯒꯤ ꯑꯩꯅ ꯑꯗꯨꯗꯤ ꯄꯤꯒꯦꯅ ꯍꯥꯏꯕ꯫ ꯑꯩꯗꯤ ꯗꯨꯝ ꯄꯤꯕꯤꯝꯅꯦ ꯑꯩꯗꯤ ꯃꯕꯨꯛ ꯀꯩꯝ ꯐꯥꯕꯅꯦ ꯑꯩꯒꯤ ꯈꯥꯛꯇ ꯇꯥꯎꯗꯦ꯫ ꯑꯗꯨ ꯅꯪꯗꯤ ꯅꯍꯥꯟꯅꯤ ꯇꯧꯔꯝꯕ ꯇꯟꯒꯦꯔꯅ ꯍꯟꯕꯗꯒꯤ ꯇꯣꯛ ꯄꯅꯦꯕ꯫
ꯑꯥꯏꯁ ꯋꯥꯊꯤꯗꯤꯀꯣ꯫
ꯁꯦꯡꯕꯅ‌ꯦ ꯍꯤꯗꯥꯛꯇꯤ ꯆꯥꯔꯒ ꯂꯩꯕ꯭ꯔꯣ ꯅꯪ
ꯑꯥ ꯑꯩꯈꯣꯏꯒꯤꯗꯤ ꯀꯔꯤ ꯍꯤꯗꯥꯛ ꯂꯩꯔꯅꯤ ꯄꯦꯔꯥꯁꯤꯇꯥꯃꯣꯜ ꯅꯠꯇꯅ
ꯑꯁ ꯐꯖꯅ ꯍꯤꯗꯥꯛ ꯆꯥꯎꯍꯦ ꯅꯠꯇ꯭ꯔꯗꯤ ꯀꯨ ꯍꯦꯟꯖꯤꯜꯂ
ꯍꯧꯖꯤꯛꯇꯤ ꯁꯦ ꯌꯥꯝ ꯐꯥꯈ꯭ꯔꯕ ꯆꯞ ꯃꯥꯟꯅꯔ‌ꯦꯗ ꯑꯩ
ꯅꯨꯃꯤꯠ ꯀꯌꯥꯃꯨꯛ ꯇꯥꯎꯕ꯭ꯔꯣ ꯁꯤ ꯅꯥꯔꯒ ꯂꯩꯕ꯭ꯔꯣ ꯅꯪ
ꯅꯠꯇ‌ꯦ ꯑꯁ ꯀꯩꯅꯣꯗꯣ ꯑꯩ ꯐ ꯑꯩ ꯀꯥ ꯍꯣꯡꯕ ꯅꯨꯃꯤꯠ ꯑꯗꯨꯒꯤ ꯃꯃꯥꯡ ꯃꯥꯡꯗ
ꯍ‌ꯣ
ꯑꯃꯒ ꯑꯗꯨ ꯀꯥ ꯍꯣꯡꯕ ꯅꯨꯃꯤꯠꯇꯨ ꯌꯥꯝ ꯁꯤꯔꯤꯌꯁ ꯑꯣꯏꯕ ꯍꯥꯏꯇꯥꯔꯦ ꯑꯗꯨ ꯎꯄꯥꯏ ꯂꯩꯇꯕꯩ ꯑꯩꯁꯨ ꯑꯗꯨꯝ ꯊꯕꯛ ꯑꯃꯨꯛ ꯇꯧꯁꯤꯟꯕ ꯑꯗꯨꯗꯒꯤ ꯍ‌ꯦꯟꯅ ꯋꯥꯈꯔꯕ ꯑꯍꯝ ꯀꯥꯐꯥꯎ ꯂ‌ꯣꯏꯁꯤꯟꯕ ꯉꯝꯗꯔꯤꯁꯤꯅꯤ ꯑꯩ ꯑꯩꯁ ꯌꯥꯝ ꯐꯖꯥꯅꯤ ꯌꯥꯝ ꯐꯖꯥꯅꯤ
ꯏꯁ ꯑꯥ ꯌꯥꯗ꯭ꯔꯦꯗ ꯅꯪꯒꯤ ꯍꯥꯏꯠ ꯇꯣ ꯀꯌꯥꯔ ꯐꯥꯏꯚ ꯄꯣꯏꯟ ꯐꯣꯔ ꯔ
ꯈꯪꯗꯦ ꯑꯩꯁꯨ
ꯏꯁ ꯐꯥꯏꯚ ꯐꯣꯔ ꯁꯨꯗꯣꯏ ꯃꯥꯟꯗꯦꯗ
ꯏꯁ
ꯐꯥꯏꯚ ꯊ꯭ꯔꯤꯒ ꯐꯥꯏꯚ ꯐꯣꯔ ꯃꯥꯜꯂ‌ꯗꯤ ꯁꯤꯅꯤꯗ
ꯅꯪꯁꯨ ꯑꯗꯨꯗꯤ ꯍꯦꯟꯕꯜꯂꯦꯗ
ꯑꯗꯨꯕꯨꯗꯤ
ꯍꯪꯗꯁꯨ
ꯏꯁ ꯈꯪꯗꯕꯗꯨꯅꯦ ꯑꯩꯅ ꯍꯥꯏꯔꯤꯗ ꯆꯨꯝꯕꯒꯤꯅꯦ ꯍꯥꯏ ꯇꯣꯛꯅꯤꯡꯗꯕꯗꯣ ꯑꯩꯒꯤ ꯏꯃꯥꯟꯅꯕꯤ ꯑꯃꯃꯗꯣ ꯋꯥꯔꯤ ꯁꯥꯟꯅꯕꯗ ꯅꯤ ꯀꯔꯤ ꯀꯔꯤ ꯋꯥꯔꯤ ꯁꯥꯟꯅꯕ꯭ꯔꯥ
ꯋꯥꯔꯤ ꯂꯩꯇꯕꯤ ꯄꯪꯅꯣꯛꯅꯣ ꯂꯩꯕꯅꯤꯁꯨ
ꯇꯧꯒꯅꯨ ꯑꯗꯨꯒ ꯅꯪꯒꯤ ꯃꯔꯨꯞ ꯅꯨꯄꯥꯅꯀꯣ ꯑꯩꯒꯤ ꯏꯃꯥꯟꯅꯕꯤꯗꯣ ꯀꯔꯤ ꯇꯥꯎꯔꯒ ꯂꯩꯕ꯭ꯔꯥ ꯅꯪꯗꯤ ꯀꯔꯤ ꯇꯝꯅ ꯂꯩꯕ꯭ꯔꯥ ꯍꯥꯏꯕ ꯐꯥꯎ ꯍꯥꯏꯅꯤꯡꯗ꯭ꯔꯒ ꯃꯥ ꯗꯤ ꯍꯜꯂꯛꯑꯦꯅ ꯍꯥꯏꯔꯛꯏꯅꯦ
ꯍꯥ
ꯏꯃꯥꯟꯅꯕꯤꯗꯣ ꯀꯔꯤ ꯇꯝꯕ꯭ꯔꯥ ꯂꯩꯕ꯭ꯔꯥꯒꯨꯝꯕꯁꯨ
ꯎꯝ
ꯍꯥꯏꯅꯤꯡꯗꯦꯅ ꯍꯥꯏꯌꯦꯕ ꯅꯨꯄꯥ ꯑꯃꯗꯨꯅ ꯐꯩꯔꯥꯛꯄ ꯑꯗꯨꯒꯤ ꯃꯥꯗꯣ ꯍꯟꯗꯛ ꯏꯟꯇꯔꯟꯁꯤꯞ ꯇꯧꯅꯤꯡꯉꯥꯏ ꯊꯕꯛ ꯊꯤꯔꯦ ꯑꯦ ꯍꯣꯁꯄꯤ ꯏꯇꯜ ꯊꯤꯕꯒꯤ ꯃꯊꯥ ꯁꯥꯔꯒ ꯂꯥꯏꯕꯒꯤ ꯅ‌ꯦ ꯍꯥꯏꯕꯅꯦ ꯑꯩ ꯅꯪꯁꯨ ꯍꯥꯡꯒꯅꯨ ꯃꯥ ꯑꯁꯤꯒꯤ ꯃꯔꯝꯗ ꯌꯥꯝ ꯁꯥꯎꯅꯤꯡꯔ ꯂꯩꯕꯅꯤꯀꯣ ꯍꯟꯗꯛ
ꯑꯣ ꯃꯥꯔꯣ
ꯎꯝ
ꯃꯥꯅ ꯋꯥꯈꯜꯗꯤ ꯌꯥꯝ ꯋꯥꯏ ꯍꯥꯏꯕꯕꯨ ꯇꯧꯕꯕꯤꯔꯅꯦ ꯅ
ꯃꯥ ꯋꯥꯈꯜ ꯌꯥꯝ ꯋꯥꯏꯑꯦꯅ ꯍꯥꯏꯕ꯭ꯔꯥ
ꯑ
ꯑꯗꯨꯒꯤꯗꯅꯦ ꯃꯥ ꯋꯥꯈꯜ ꯌꯥꯝ ꯋꯥꯔꯒ ꯂꯥꯏꯔꯤꯁꯦ ꯑꯩꯉꯣꯟꯗ ꯐꯧꯁ ꯍꯥꯎꯕꯅꯦ ꯃꯥꯒꯤ ꯁꯤ ꯃꯔꯝꯅ ꯍꯥꯡꯅꯗꯤ ꯑꯗꯣ